ꯍꯜꯂꯣ
ꯅꯪ ꯉꯁꯥꯏ ꯀꯣꯜ ꯇꯧꯔꯝꯅꯤ ꯍꯥꯏ ꯍꯥꯏꯒꯦ
ꯑꯣ ꯑꯩꯅꯦ ꯅꯪ ꯅꯣꯏ ꯀꯩꯅꯣ ꯗꯨꯀꯥꯟ ꯅꯪ ꯆꯠꯂꯤꯗꯅ ꯀꯝꯄ꯭ꯌꯨꯇꯔꯒꯤꯌꯥ ꯑꯗꯏꯗꯣ ꯖꯦꯔꯣꯛꯁ ꯀꯩꯀꯩ ꯈꯔ ꯇꯧꯍꯟꯅꯤꯡꯕ
ꯎꯝ
ꯑꯗꯨꯗꯨꯒꯤ ꯍꯥꯏꯒꯦꯅ ꯇꯧꯔꯛꯑꯝꯕꯅꯦꯕ
ꯎꯝ ꯀꯔꯤ ꯀꯩꯅꯣ ꯀꯩꯅꯣ ꯍꯧꯗ꯭ꯔꯤꯔꯤꯕꯣ
ꯆꯦ ꯆꯥꯡꯗꯣ ꯌꯥꯝꯃꯦ ꯑꯩ ꯑꯗꯨꯝ ꯍꯥꯏꯗꯤ ꯑꯩ ꯍꯧꯖꯤꯛ ꯀꯩꯅꯣ ꯇꯧꯔꯤꯗꯅ ꯃꯥꯁꯇꯔ ꯇꯧꯔꯤꯗꯅ ꯑꯗꯣ ꯑꯩꯈꯣꯏꯒꯤꯅꯦ ꯇꯥ ꯀꯩꯅꯣꯒꯤ ꯎꯝ ꯎ ꯁꯔꯚꯦ ꯀꯩꯀꯩ ꯈꯔ ꯆꯠꯂꯦꯕ ꯑꯗꯨꯒꯤ ꯂꯝꯝꯊꯣꯛ ꯅꯁꯤꯟ ꯇꯧꯔꯦ ꯑꯗꯩ ꯈꯜꯂꯦꯒ ꯑꯩ ꯗꯤꯖꯥꯔꯇꯦꯁꯟꯒꯤꯁꯨ ꯍꯥꯏꯔꯛꯀꯗꯣꯏꯅꯦꯕ ꯑꯗꯣ ꯁꯔꯚꯦꯗꯨꯒꯤ ꯃꯇꯥꯡꯒꯤ ꯈꯔ ꯏꯈꯠꯂꯦ ꯑꯗꯨꯗꯨꯅꯤ ꯅꯣꯏ ꯅꯪꯉꯣꯟꯗ ꯆꯤꯡꯊꯣꯛꯍꯟꯒꯦꯗ ꯌꯥꯝꯃꯦ ꯗꯣꯀꯨꯃꯦꯟꯁꯤꯡꯗꯣ ꯑꯗꯣ ꯑꯩꯁꯦ ꯅꯪ ꯁꯪꯕ꯭ꯔꯥ ꯅꯣꯏꯗ ꯅꯣꯏꯗ ꯂꯥꯛꯀꯦ ꯇꯧꯕ ꯑꯗꯨꯒꯤ ꯍꯪꯉꯛꯑꯝꯕꯅꯦ ꯑꯩ ꯏꯁꯥ ꯌꯥꯎꯗ꯭ꯔꯁꯨ ꯅꯪ ꯒ꯭ꯌꯥꯟ ꯇꯥꯔꯣꯏꯕ ꯊꯥꯔꯛꯀꯤꯁꯨ
ꯎꯝ
ꯅꯣꯏ ꯑꯗꯨꯝ ꯗꯨꯀꯥꯟ ꯐꯖꯅ ꯐꯝꯃꯤꯕꯣ
ꯐꯝꯃꯦ ꯐꯝꯃꯦ ꯃꯈꯣꯏ ꯉꯥꯏꯥꯛ ꯂꯩꯔ ꯆꯠꯂꯨꯗꯝꯅꯦ ꯇꯧꯎꯅꯤꯡꯒꯤꯕꯥ ꯄꯣꯠꯇꯣ ꯑ ꯁꯣ ꯀꯣꯄꯤ ꯅꯉꯣꯟꯗꯩ ꯄꯣꯠ ꯆꯩ ꯂꯧꯋꯗꯧ ꯂꯩꯕ꯭ꯔꯥꯅꯤ ꯑ ꯑꯗꯨꯗꯤ ꯅꯪꯅ ꯆꯪꯉꯝꯗꯁꯨ ꯌꯥꯔꯦ
ꯎꯝ ꯑꯩ ꯑꯗꯨꯝ ꯂꯥꯛꯑꯒꯦꯕꯀꯣ ꯑꯗꯨꯗꯣ ꯍꯣꯔꯦꯟ ꯅꯪ ꯆꯠꯂꯝꯗꯥꯏꯗ ꯐꯦꯠ ꯍꯥꯏꯔꯛꯑꯣ ꯑꯗꯣ ꯑꯩꯁꯨ ꯑꯗꯨꯝ ꯊꯣꯛꯂꯛꯑꯒꯦ ꯑꯗꯨꯗꯨꯒ ꯇꯧꯊꯣꯛꯀꯦ ꯇꯧꯕꯅꯦ ꯑꯗꯩꯗꯤ ꯍꯧꯖꯤꯛꯇꯤ ꯗꯨꯀꯥꯟ ꯑꯇꯣꯞꯄ ꯃꯁꯛ ꯈꯪꯗꯕꯅ ꯇꯧꯔꯗꯤ ꯆꯦꯡ ꯑꯃꯗ ꯂꯨꯄꯥ ꯃꯉꯥꯒꯤ ꯆꯥꯡꯒ ꯂꯧꯕꯒ ꯊꯦꯡꯅꯔꯦꯕꯀꯣ ꯑꯗꯨꯅ ꯃꯦꯟꯃꯥꯟ ꯇꯗ ꯑꯩꯅ ꯈꯪꯕꯗ ꯈꯔꯁꯨ ꯌꯥꯝꯃꯛꯀꯗꯣꯏꯅꯤꯅ ꯆꯦ ꯑꯗꯨꯗꯣ ꯃꯉꯥ ꯃꯉꯥ ꯄꯤꯔꯛꯑꯗꯤ ꯑꯃꯗ ꯑꯥ ꯌꯧꯋꯤꯗꯅ ꯑꯗꯨ ꯏꯆꯦꯗꯣ ꯌꯥꯝꯃꯛꯄꯅꯤꯅ ꯅꯣꯏꯗ ꯇꯧꯔꯒꯦꯅ ꯇꯧꯕ ꯑꯗꯩꯗꯤ ꯅꯣꯏ ꯑꯩꯗꯣ ꯇꯥꯏꯄꯤꯡꯒꯤ ꯈꯤ ꯈꯤꯇꯪꯁꯨ ꯌꯥꯎꯋꯦ ꯃꯇꯠ ꯑꯃ ꯑꯩꯒꯤ ꯀꯩꯅꯣꯒꯤ ꯁꯦꯃꯤꯅꯔꯒꯤ ꯑꯗꯨꯏ ꯇꯥꯏꯄꯤꯡꯒꯤ ꯄ꯭ꯔꯖꯦꯟꯇꯦꯁꯟ ꯁꯦꯝꯕꯗꯨꯁꯨ ꯑꯩꯁꯦ ꯍꯩꯇꯔ꯭ꯦꯕ ꯅꯪ ꯑꯗꯨ ꯍꯩꯕ꯭ꯔꯣ
ꯑꯦ ꯑꯗꯨꯗꯤ ꯑꯔꯨ ꯁꯞꯖꯦꯛꯅꯤ
ꯎꯝ ꯑꯗꯨꯏ ꯄ꯭ꯔꯖꯦꯟꯇꯦꯁꯟꯗꯨꯁꯨ ꯈꯇ ꯁꯦꯝꯕꯤꯌꯣ
ꯁꯦꯝꯃꯁꯦ ꯑ ꯑꯗꯨ ꯁꯦꯝꯕꯗꯨꯗꯤ ꯈ꯭ꯋꯥꯏ ꯐꯕꯗꯤ ꯈ꯭ꯋꯥꯏ ꯐꯕꯗꯤꯅꯦ ꯑꯥ ꯁꯦꯝꯃꯤꯕ ꯃꯤꯗꯨꯒꯤ ꯃꯅꯥꯛꯇ ꯂꯩꯔꯒ ꯁꯣꯏ ꯁꯣꯏꯗꯝꯅꯤ ꯌꯦꯡꯃꯤꯟꯅꯔ ꯁꯦꯝꯕ ꯑꯗꯨꯅ ꯈꯋꯥꯏ ꯐꯩ ꯍꯥꯏꯗꯤ ꯁꯦꯝꯕ ꯀꯥꯟꯗ ꯁꯤ ꯌꯥꯥꯅꯤ ꯌꯥꯕ ꯈꯣꯠꯄ ꯄꯣꯅ ꯌꯥꯏꯗꯣ ꯀꯣꯏꯊꯣꯛꯄꯅꯦꯕ ꯌꯥꯝꯅ ꯑꯗꯨꯅ ꯅꯁꯥ ꯉꯍꯥꯛ ꯂꯥꯛꯑꯦꯅ ꯑꯗꯨꯗꯨꯒ ꯍꯥꯏꯅꯕꯅ
ꯑꯗꯨꯒꯤꯕꯨꯗꯤ ꯑꯩ ꯂꯣꯏꯅ ꯀꯅꯣ ꯏꯊꯣꯛꯑꯒ ꯂꯣꯏ ꯊꯝꯃꯕꯅꯦꯕ ꯅꯝꯗꯧꯁꯤꯡꯗꯣ ꯄ꯭ꯔꯖꯦꯟꯇꯦꯁꯟꯒꯤ ꯑꯗꯅꯦ ꯑꯩꯅꯅꯦ ꯈꯔ ꯍꯧꯔꯝꯃꯦꯕ ꯑꯗꯣ ꯑꯩꯗꯣ ꯐꯠ ꯌꯥꯝ ꯐꯖꯗ꯭ꯔꯦꯕ ꯃꯑꯣꯡ ꯇꯥꯕ ꯋꯥꯠꯂꯦꯕ ꯑꯗ ꯅꯣꯏꯅ ꯈꯔ ꯗꯨꯀꯥꯟꯗꯣ ꯍꯥꯡꯕꯅ ꯈꯔ ꯍꯩꯒꯗ꯭ꯔꯥꯅ ꯅꯪꯉꯣꯟꯗ ꯍꯪꯒꯦꯅ ꯇꯧꯔꯛꯄꯅ ꯅꯣꯏ ꯑꯣꯞꯁꯦꯠ ꯍꯥꯡꯉꯦꯗꯅ
ꯎꯝ
ꯑꯗꯨꯏ ꯑꯗꯨꯃꯁꯨ ꯇꯧꯊꯣꯛꯑꯖꯦ ꯑꯗꯨ ꯅꯪ ꯍꯣꯔꯦꯟ ꯑꯗꯨꯝ ꯁꯪꯗꯣꯏ ꯅꯠꯇ꯭ꯔꯣ ꯗꯨꯀꯥꯟ ꯃꯤ ꯆꯤꯟꯗꯕ ꯅꯠꯇ꯭ꯔꯣ
ꯊꯕꯛꯅꯤ ꯀꯩꯅꯣ ꯆꯞ ꯃꯥꯟꯅꯩ
ꯎꯝ
ꯑꯗꯨꯝ ꯇꯧꯕ ꯌꯥꯅꯤ ꯑꯗꯣ ꯑꯗꯣ ꯑꯗꯨꯗꯤ ꯍꯥꯏꯔꯤꯁꯤꯅꯗꯤ ꯑꯗꯨꯝ ꯌꯥꯝꯃꯦꯅꯦꯀꯣ
ꯌꯥꯝꯃꯦ ꯊꯕꯛꯇꯣ ꯑꯗꯨ ꯑꯅꯤꯗꯨꯁꯨ ꯇꯧꯗꯣꯏꯅꯤ ꯑꯗꯣ ꯅꯣꯏ ꯑꯦꯀꯥꯎꯟ ꯐꯣꯟ ꯑ ꯀꯩꯕ ꯕꯦꯜ ꯑꯦꯀꯥꯎꯟꯗ ꯄꯩꯁꯥ ꯀꯥꯞꯄꯤꯗꯣ ꯑꯗꯨꯗꯤ ꯌꯥꯕ꯭ꯔꯣ
ꯌꯥꯏ
ꯑꯗꯣ ꯀꯅꯣꯗ ꯀꯌꯥ ꯀꯌꯥ ꯆꯠꯂꯤꯅꯣ ꯄꯩꯁꯥꯗꯣ
ꯑꯩ ꯂꯤꯁꯤꯡꯅꯅꯦ ꯂꯤꯁꯤꯡ ꯇꯔꯥ ꯇꯔꯥ ꯁꯥꯔ ꯆꯠꯄꯅꯦ
ꯑꯣ ꯑꯗꯣ ꯑꯩ ꯀꯩꯅꯣꯗ ꯀꯥꯞꯀꯦ
ꯈꯤꯇ ꯀꯥꯞꯀꯦ ꯑꯩꯗꯣ ꯄꯩꯁꯥ ꯑꯦꯀꯥꯎꯟꯗ ꯄꯩꯁꯥ ꯑꯝꯇ ꯌꯥꯎꯗ꯭ꯔꯦꯕ ꯑꯦꯀꯥꯎꯟꯗ ꯖꯦꯔꯣ ꯆꯠꯇꯣꯔꯦ ꯑꯗꯨꯝꯃꯁꯨ ꯍꯥꯞ ꯆꯟꯒꯦ ꯑꯩꯗꯣ ꯂꯥꯛꯏꯉꯩꯗ ꯈꯔ ꯂꯣꯏꯁꯤꯜꯍꯧꯔꯒꯦ ꯃꯆꯤꯠ ꯃꯆꯤꯠꯁꯨ ꯂꯥꯛꯄ ꯉꯝꯗꯦꯕ ꯍꯦꯛꯇ ꯃꯔꯨ ꯑꯣꯏꯅ ꯑꯩꯒꯤ ꯍꯧꯖꯤꯛꯀꯤ ꯀꯅꯣꯗꯨꯒꯤ ꯁꯔꯚꯦꯗꯨꯒꯤꯅꯦ ꯅꯝꯊꯣꯛꯀꯗꯣꯏꯁꯦ ꯄꯤ ꯗꯤ ꯑꯦꯐ ꯑꯣꯏꯅ ꯂꯣꯏ ꯌꯥꯎꯕꯗꯣ ꯄꯤꯁꯟꯗꯣꯏꯅꯦꯕꯀꯣ ꯗꯥꯏꯔꯦꯛ
ꯎꯝ ꯅꯣꯏ ꯑꯥ ꯏꯁꯄꯥꯏꯔꯦꯜꯒꯨꯝꯕ ꯇꯧꯒꯗ꯭ꯔꯣ ꯐꯥꯏꯜꯗ ꯍꯥꯞꯆꯤꯜꯂꯒ ꯀꯣꯕꯔ ꯍꯥꯞꯄꯒ
ꯄꯥꯏꯔꯦꯜ ꯁ꯭ꯄꯥꯏꯔꯦꯜꯗꯤ ꯇꯧꯔꯔꯣꯏ ꯃꯣꯏꯗꯣ ꯁ꯭ꯄꯥꯏꯔꯦꯜ ꯇꯧꯗ꯭ꯔꯁꯨ ꯌꯥꯅꯤ ꯍꯥꯏꯌꯦꯕ ꯀꯣ ꯑꯗꯨꯝ ꯑꯩꯒꯤ ꯁꯔꯕꯦꯗꯣ ꯐꯖꯅ ꯔꯤꯄꯣꯔꯠꯇꯣ ꯐꯖꯅ ꯄꯤꯔꯣ ꯑꯗꯨꯒ ꯑꯈꯣꯏꯒꯤ ꯁ꯭ꯇꯤꯛ ꯐꯥꯏꯜ ꯑꯝ ꯂꯩꯇ꯭ꯔꯥ ꯑꯗ ꯑꯗꯨꯝ ꯑꯦꯇꯦꯁ ꯇꯧꯔ ꯌꯥꯔꯅꯤ ꯈꯣꯠꯂꯅꯤꯅ ꯍꯥꯏꯌꯦꯕ ꯑꯗꯨꯅ ꯁ꯭ꯄꯥꯏꯔꯦꯜꯒꯤ ꯑꯗꯨꯗꯤ ꯃꯊꯧ ꯇꯥꯗ꯭ꯔꯦ ꯑꯗꯨꯅ ꯈꯔꯗꯤ ꯁꯦꯞꯇꯤ ꯑꯣꯏꯔꯅꯤ ꯄꯩꯁꯥꯗꯣ
ꯉꯍꯥꯟ ꯅꯪꯅꯦ ꯑꯗꯨꯃꯥꯏꯅ ꯃꯤ ꯑꯃ ꯂꯥꯛꯑꯝꯃꯦꯕꯀꯣ ꯑꯗ ꯃꯥꯒꯤꯗꯤ ꯌꯥꯝꯅ ꯀꯅꯣ ꯇꯧꯋꯤ ꯇꯥꯏꯞꯇ ꯇꯧꯈꯤꯕ ꯀꯩ ꯍꯥꯏꯅꯤ ꯎꯝ ꯄꯨꯔꯥ ꯀꯩꯅꯣꯝ ꯍꯥꯏꯇꯔꯦ ꯁꯣꯏꯕ ꯌꯥꯗꯕꯩ ꯇꯥꯏꯞꯇ ꯑꯗꯒꯤ ꯑ ꯑꯗꯨ ꯌꯥꯏꯒ ꯌꯥꯗꯦꯒ ꯃꯔꯣꯟ ꯌꯥꯝ ꯂꯣꯜꯂꯦꯕ
ꯎꯝ
ꯑꯗꯨꯃꯥꯏ ꯇꯧꯈꯤꯌꯦ ꯑꯗꯣ ꯑꯗꯨꯒꯤ ꯍꯪꯉꯛꯄꯅꯤꯗ ꯃꯣꯏ ꯑꯃꯥꯏ ꯑꯣꯏꯗꯣꯏꯔꯥꯅ
ꯑꯗꯣ ꯑꯗꯨꯃꯥꯏꯗꯤ ꯌꯥꯝꯅ ꯀꯅꯣ ꯇꯧꯅ ꯇꯧꯔꯣꯏ ꯑꯩꯒꯤꯗꯤ ꯁꯦꯃꯤꯁꯇꯔ ꯂꯣꯏꯕꯒꯤ ꯄꯨꯔꯥ ꯄꯤꯁꯤꯟꯕꯗꯨ ꯅꯠꯇꯦꯕꯀꯣ ꯆꯨꯝꯅ ꯁꯨꯝ ꯁꯔꯚꯦ ꯁꯨꯃꯥꯏꯅ ꯃꯆꯥ ꯑꯃ ꯆꯠꯂꯨꯕꯒꯤ ꯑꯣꯖꯥ ꯑꯣꯖꯥꯒꯤ ꯃꯈꯥ ꯄꯣꯟꯂꯦ ꯑꯄꯥꯝꯕ ꯑꯗꯨꯗꯨꯒꯤ ꯃꯥꯏ ꯇꯧ ꯇꯧꯕꯒꯤꯅꯦꯕ ꯑꯗꯣ ꯃꯁꯥꯅ ꯑꯩꯈꯣꯏꯁꯨ ꯍꯪꯉꯦꯕ ꯍꯌꯦꯡ ꯇꯧꯔꯦꯖꯨ ꯊꯣꯛꯄ ꯑꯃꯨꯛ ꯁꯣꯏꯔꯗꯤ ꯁꯥꯇ꯭ꯔ ꯑꯩꯈꯣꯏꯗꯗꯤ ꯄꯩꯁꯥꯖꯦ ꯑꯟꯗꯕꯜ ꯇꯤꯡꯉꯛꯇꯣꯏ ꯅꯠꯇ꯭ꯔꯥ ꯑꯗꯨ ꯑꯗꯨꯒꯤ ꯍꯥꯟꯅ ꯐꯖꯅ ꯍꯪꯉꯦ ꯁꯥꯔ ꯑꯩꯈꯣꯏꯖꯦ ꯀꯃꯥꯏ ꯇꯧꯕꯅꯣ ꯈꯣꯠꯄꯅꯣ ꯍꯪ ꯀꯥꯟꯗ ꯅꯣꯏꯗꯣ ꯁꯨꯃꯥꯏꯅ ꯑꯗꯨꯝ ꯄꯤꯁꯜꯂꯛꯑꯣ ꯑꯗꯣ ꯌꯥꯔꯦ ꯀꯣꯄꯤꯗꯨꯗꯪ ꯄꯤꯁꯜꯂꯒ ꯌꯥꯔꯦ ꯍꯥꯏꯗꯤ ꯑꯣꯈꯣꯏꯅ ꯁꯔ ꯁ꯭ꯄꯥꯏꯔꯦꯜ ꯇꯧꯔꯒ ꯅꯥꯟꯅ ꯐꯥꯔꯣ ꯍꯥꯏꯔꯥ ꯇꯧꯔꯛꯀꯅꯨ ꯈꯣꯠꯀꯅꯨ ꯁ꯭ꯇꯤꯛ ꯐꯥꯏꯜꯗ ꯑꯗꯨꯝ ꯍꯥꯞꯄꯒ ꯌꯥꯔꯦ ꯈꯣꯠꯂꯦꯅ ꯍꯥꯏꯔꯛꯄꯅꯦꯕ
ꯎꯝ ꯑꯗꯨꯗꯤ ꯃꯣꯏꯗꯨꯗꯤ ꯇꯧꯗ꯭ꯔꯁꯨ ꯌꯥꯕ ꯄꯣꯠꯇꯣ ꯃꯣꯏꯅ ꯍꯦꯟꯅ ꯇꯧꯕꯩꯅꯤꯅꯦ
ꯎꯝ ꯑꯗꯣ ꯃꯣꯏꯅꯁꯨ ꯐꯖꯅ ꯍꯪꯗꯧꯅꯤꯗ ꯍꯥꯟꯅ ꯄꯤꯁꯟꯗ꯭ꯔꯤ ꯃꯇꯝꯗ ꯍꯥꯏꯗꯤ ꯄꯣꯠꯁꯦ ꯂꯣꯏꯁꯟꯈ꯭ꯔꯒ ꯑꯃꯨꯛ ꯅꯧꯅ ꯅꯪꯁꯦ ꯂꯥꯜꯂꯦ ꯁꯣꯏꯔꯦ ꯍꯥꯏꯔꯛꯄꯁꯤꯗꯤ ꯁꯥꯇ꯭ꯔꯗ ꯌꯥꯝ ꯁꯥꯎꯅꯤꯡꯕ ꯊꯕꯛꯅꯤꯅ ꯃꯇꯝꯁꯨ ꯇꯞꯇꯥꯏ ꯃꯥꯡꯉꯒ ꯇꯧꯔꯒ ꯃꯇꯝꯗ ꯅꯠꯇꯦ ꯄꯩꯁꯥꯁꯨ ꯃꯥꯡꯉꯦ ꯁꯥꯇ꯭ꯔ ꯍꯥꯏꯁꯤꯗꯤ ꯄꯩꯁꯥ ꯊꯣꯛꯄꯁꯨ ꯅꯠꯇꯝꯅꯤꯅ ꯑꯗꯨ ꯐꯔꯛ ꯌꯥꯝ ꯇꯥꯏꯑꯦꯕ ꯑꯗꯨꯅ ꯐꯖꯅꯁꯨ ꯍꯪꯉꯧꯒꯗꯧꯅꯤ ꯇꯧꯗ꯭ꯔꯤꯉꯩꯗ ꯃꯣꯏꯅ ꯍꯪꯉꯧꯗꯕꯩꯅꯦ ꯑꯗꯨꯗꯤ
ꯑꯗꯣ ꯁ꯭ꯀꯨꯜ ꯀꯣꯂꯦꯖ ꯀꯣꯂꯦꯖꯅꯁꯨ ꯄꯨꯔꯦꯗꯅ ꯑꯩꯈꯣꯏꯒꯤꯕꯨꯗꯤ ꯌꯥꯝꯅ ꯐꯩꯌꯦꯕ ꯑꯩꯈꯣꯏ ꯑꯣꯖꯥꯗꯣ ꯑꯩꯈꯣꯏꯅ ꯉꯥꯡꯅ ꯍꯪꯅꯕ ꯈꯣꯠꯄ ꯃꯇꯝꯗ ꯑꯗꯨꯝ ꯐꯖꯅ ꯔꯦꯁꯄꯣꯟꯁ ꯄꯤꯕꯤꯌꯦꯕ ꯑꯗꯩꯗꯤ ꯑꯩꯈꯣꯏꯅ ꯁꯤꯃ ꯈꯪꯗ꯭ꯔꯦ ꯈꯣꯠ ꯇ꯭ꯔꯦ ꯍꯥꯏꯕꯗ ꯌꯥꯝꯅ ꯍꯦꯜꯞ ꯇꯧꯕꯤꯕꯗꯣ
ꯎꯝ
ꯑꯗꯨꯃꯥꯏꯅ ꯑꯣꯏ ꯑꯗꯨꯅ ꯌꯥꯝꯗꯤ ꯅꯨꯡꯉꯥꯏ
ꯎꯝ ꯐꯩꯌꯦ ꯑꯩꯈꯣꯏ ꯎꯝ ꯃꯣꯏꯅ ꯊꯕꯛ ꯃꯌꯥꯝ ꯇꯧꯔꯤꯁꯤꯗꯤ ꯑꯩꯈꯣꯏꯗꯗꯤ ꯀꯥꯟꯅꯗꯣꯏꯅꯤ ꯃꯣꯏꯅ ꯃꯥꯡꯉꯦꯗꯅ ꯍꯥꯏꯗꯤ ꯀꯥꯟꯅꯗꯣꯏꯅꯤ ꯍꯥꯏꯗꯤ ꯑꯩꯈꯣꯏꯗꯤ ꯁꯤ ꯍꯤꯡꯈꯥ ꯇꯤꯡꯉꯛꯄꯅꯤꯅ ꯄꯩꯁꯥꯗꯨꯗꯤ ꯂꯧꯗ ꯌꯥꯗ ꯑꯗꯨꯅ ꯂꯧꯔꯦ ꯑꯗꯨ ꯃꯣꯏꯅꯗꯤ ꯑꯃꯨꯛ ꯑꯃꯨꯛ ꯃꯀꯣꯛꯇꯩ ꯍꯟꯗꯣꯏꯅꯤ ꯑꯗꯨꯅ ꯃꯣꯏꯅ ꯊꯥꯕꯜ ꯆꯠꯄꯗꯣ ꯑꯃꯨꯛ ꯅꯨꯡꯉꯥꯏꯕꯤꯗꯕꯩ ꯋꯥꯅꯤꯗ ꯑꯩꯈꯣꯏꯗꯗꯤ ꯃꯥꯡꯖꯕ ꯂꯩꯇꯦ ꯊꯕꯛ ꯇꯧꯔꯤꯉꯩ ꯄꯩꯁꯥ ꯐꯪꯗꯣꯏꯅꯤꯅ ꯑꯗꯨꯃꯥꯏꯅ ꯃꯣꯏ ꯍꯥꯟꯅ ꯍꯥꯟꯅ
ꯅꯣꯏ ꯗꯨꯀꯥꯟꯗꯣ ꯌꯥꯝ ꯀꯨꯏꯅ ꯂꯣꯜꯂꯨꯔꯦꯗꯅ ꯃꯔꯛ ꯑꯃꯥ ꯅꯣꯏ ꯗꯗꯥ ꯅꯥꯏ ꯍꯥꯏꯕ꯭ꯔ ꯀꯩꯅꯣ ꯇꯧꯑꯦꯅ ꯑꯗꯨꯗꯣ ꯑ ꯀꯌꯥꯝ ꯀꯌꯥꯝ ꯀꯨꯏꯔꯒꯦ ꯍꯪ ꯍꯥꯡꯕꯗꯤ
ꯑ ꯀꯨꯏꯔꯦꯗ ꯊꯥ ꯊꯥ ꯑꯅꯤ ꯍꯦꯜꯂꯛꯑꯝꯃꯅꯤ
ꯌꯥꯝ ꯀꯨꯏꯔꯦꯅ ꯑꯗꯨꯨꯗꯤ ꯑꯩꯗꯤ ꯅꯣꯏꯗꯥ ꯅꯥꯈꯤꯕꯗꯣ ꯀꯨꯏꯗ꯭ꯔꯤꯕꯣꯏ ꯅꯤꯡꯉꯤ
ꯎꯝ ꯃꯥ ꯑꯩꯈꯣꯏ ꯊꯣꯛꯂꯛꯄꯗ ꯇꯥꯡ ꯀꯨꯟ ꯍꯨꯝꯗꯣꯏꯗ ꯊꯣꯛꯂꯛꯑꯦꯕꯀꯣ ꯊꯣꯛꯃꯤꯟꯅꯔꯛꯑꯦ ꯑꯗꯨ ꯑꯗꯨꯗꯒꯤ ꯅꯨꯃꯤꯠ ꯅꯤꯅꯤ ꯍꯨꯝꯅꯤꯃꯨꯛ ꯂꯩꯔ ꯑꯗꯨꯝ ꯍꯥꯡꯉꯦ ꯍꯥꯡꯕ ꯍꯧꯔꯦ
ꯑꯣ ꯑꯗꯨꯗꯤ ꯃꯤ ꯑꯗꯨꯝ ꯐꯖꯅ ꯆꯪꯉꯕ꯭ꯔꯣ ꯗꯨꯀꯥꯟ ꯀꯨꯏꯅ ꯍꯥꯡꯉꯨꯗꯕꯅꯤꯅ
ꯑꯍꯥꯟꯕꯗꯗꯤ ꯆꯪꯉꯝꯗꯦ ꯈꯪꯗꯅꯕꯩ ꯑꯗꯣ ꯍꯧꯖꯤꯛꯄꯨꯗꯤ ꯑꯗꯨꯝ ꯆꯥꯡ ꯑꯃꯗ ꯍꯥꯏꯗꯤ ꯊꯕꯛ ꯂꯩꯅꯔꯒꯅ ꯍꯦꯛ ꯃꯌꯥꯝ ꯆꯪꯉꯛꯏ ꯊꯕꯛ ꯂꯩꯇ꯭ꯔꯒꯅ ꯈꯤꯇꯪ ꯑꯗꯨꯝ ꯂꯥꯛꯏ ꯂꯥꯛꯇꯤ ꯑꯗꯨꯝ ꯂꯥꯛꯏ ꯃꯤ ꯍꯥꯡꯉꯦ ꯑꯗꯨꯝ ꯈꯪꯅꯔꯦꯕ ꯑꯗꯨꯃꯥꯏꯅ ꯇꯧꯔꯦ
ꯑꯩꯈꯣꯏꯁꯨ ꯆꯦ ꯆꯥꯡ ꯃꯆꯥ ꯃꯁꯨ ꯆꯤꯡꯊꯣꯛꯄꯩꯗꯤ ꯀꯣꯂꯦꯖꯀꯤ ꯂꯩꯕꯗꯣ ꯑꯗꯨꯗꯗꯤ ꯑꯩꯈꯣꯏꯗꯤ ꯀꯩꯅꯣ ꯌꯥꯝ ꯄꯤꯕꯀꯣ ꯑ ꯗꯤꯁꯀꯥꯎꯟ ꯌꯥꯝ ꯄꯤꯕ ꯑꯗꯣ ꯁꯥꯇ꯭ꯔꯒꯤꯅꯦ ꯍꯥꯏꯕꯩ ꯄꯩꯁꯥ ꯌꯥꯝ ꯄꯤꯛꯑꯦꯕ ꯑꯗꯣ ꯑꯗꯨꯝ ꯆꯤꯡꯊꯣꯛꯑꯦꯕ ꯀꯣ ꯑꯗ ꯁꯨꯃꯥꯏꯅ ꯁ ꯇꯧꯔꯛꯄꯩꯁꯤ ꯑꯩꯅ ꯌꯨꯝꯁꯨ ꯃꯌꯥ ꯅꯛ ꯄꯗꯣ ꯑꯩꯅ ꯇꯧꯅꯤꯡꯕꯗꯣ ꯑꯥꯗ ꯆꯠꯂꯒ ꯃꯤꯁꯨ ꯌꯥꯝ ꯀꯨꯏ ꯌꯥꯝ ꯀ꯭ꯌꯨ ꯂꯦꯡꯉꯦꯕ ꯁꯥꯇ꯭ꯔꯒꯤ ꯑꯣꯏꯕꯅꯤꯅ ꯁꯥ ꯇ꯭ꯔꯉꯩ ꯃꯌꯥꯝ ꯇꯧꯕꯗꯣ ꯑꯁ ꯏꯁ꯭ꯀꯣꯂꯥꯔꯁꯤꯞꯁꯤꯕꯨ ꯊꯥꯖꯟꯕꯑꯣ ꯑꯗꯩꯗꯤ ꯀꯩꯅꯣꯝꯕꯨ ꯊꯥꯖꯟꯕꯑꯣ ꯑꯦꯠꯃꯤꯁꯟꯕꯨ ꯇꯧꯕ ꯖꯦꯔꯣꯛꯁꯄꯨ ꯇꯧꯕ ꯁꯤꯒꯨꯝꯕ ꯃꯌꯥꯝꯁꯤꯅ ꯀ꯭ꯌꯨ ꯂꯦꯡꯕꯒꯤ ꯀꯩꯅꯣ ꯄꯣꯠ ꯑꯃ ꯒ꯭ꯌꯥꯟ ꯇꯥꯅ ꯁꯦꯝꯅꯤꯡꯕ ꯑꯗꯨ ꯃꯣꯏꯗꯗꯤ ꯉꯝꯗꯦꯗꯅ ꯑꯗꯨꯒꯤ ꯑꯩꯅ ꯄꯩꯁꯥꯗꯣ ꯃꯣꯏꯅ ꯇꯥꯏ ꯍꯥꯏꯔꯁꯨ ꯁꯨꯃꯥꯏꯅ ꯍꯥꯟꯅ ꯁꯦꯝꯕ ꯈꯣꯠꯄ ꯇꯧꯕꯅꯤꯅ ꯑꯗꯨꯁꯨ ꯂꯩꯌꯦ ꯑꯗꯣ ꯌꯨꯝꯗꯁꯨ ꯅꯛꯄꯗꯁꯨ ꯍꯥꯏꯗꯤ ꯀꯣꯂꯦꯖꯇ ꯄꯨꯔꯤꯁꯨ ꯊꯣꯛꯄ ꯐꯖꯅꯥ ꯅꯥꯟꯅ ꯁꯦꯝꯃꯒ ꯄꯨꯅꯤꯡꯗ꯭ꯔꯅꯦ ꯑꯗꯨꯗꯨꯒꯤ ꯈꯜꯂꯒ ꯑꯩꯅ ꯑꯁ ꯌꯨꯝꯗ ꯑꯣꯏꯅ ꯇꯧꯔꯒꯦꯗ ꯑꯥꯗ ꯇꯧꯕꯗꯣ ꯄꯩꯁꯥꯕꯨꯗꯤ ꯄꯤꯛꯑꯦꯕꯨ ꯁꯤꯗꯁꯨ ꯑꯗꯨꯝ ꯃꯥꯏꯅ ꯌꯥꯖꯔꯛꯁꯅꯤ ꯈꯔ ꯄꯤꯛꯊꯔꯒꯅ ꯈꯜꯂꯕ
ꯎꯝ
ꯊꯥꯏꯅ ꯅꯣꯏꯒꯤꯗꯁꯨ ꯑꯗꯨꯝ ꯑꯈꯣꯏꯗꯣ ꯑꯗꯨꯝ ꯆꯕꯅꯦ ꯅꯣꯏ ꯗꯨꯀꯥꯟꯗꯣ ꯊꯣꯡ ꯌꯥꯝ ꯂꯣꯟꯈꯤꯕꯗꯨꯗꯀꯣ ꯑꯗꯨꯝ ꯐꯔꯛ ꯇꯥꯕꯗꯩ ꯄꯥꯡ ꯆꯪꯗ꯭ꯔꯦꯕ ꯍꯧꯖꯤꯛ
ꯎꯝ ꯍꯥꯡꯉꯕꯅꯦ ꯍꯥꯡꯉꯕꯅꯤ ꯍꯣꯏ ꯍꯧꯖꯤꯛ ꯍꯥꯡꯉꯕꯅꯤ ꯐꯖꯅꯥ ꯆꯥꯡ ꯅꯥꯏꯅ ꯑꯗꯨꯝ ꯍꯥꯡꯉꯕꯅꯦ ꯄꯨꯡꯗꯣ ꯄꯨꯡ ꯍꯥꯏꯗꯤ ꯑꯉꯥꯡꯒꯤ ꯑ ꯑꯉꯥꯡꯒꯤ ꯑꯣꯏꯔꯣ ꯑꯗꯒꯤ ꯃꯤ ꯑꯣꯐꯤꯁ ꯑꯥꯋꯔꯁ ꯃꯃꯥꯡꯅꯦ ꯍꯥꯡꯉꯦꯕꯀꯣ ꯍꯥꯏꯗꯤ ꯄꯨꯡ ꯅꯤꯄꯥꯟ ꯃꯈꯥꯏ ꯃꯥꯄꯟꯗ ꯆꯠꯈꯤꯕ ꯊꯕꯛꯁꯦ ꯁ꯭ꯀꯨꯜ ꯑꯣꯏꯔꯣ ꯀꯣꯂꯦꯖ ꯑꯣꯏꯔꯣ ꯃꯣꯏꯒꯤ ꯅꯪꯅꯕ ꯍꯥꯡꯉꯕꯅꯦꯕ ꯑꯗꯨ ꯍꯥꯡꯉꯕꯅꯤꯅ ꯀꯣꯝꯃꯦ ꯈꯥꯏꯇꯥꯔꯦ
ꯐꯔꯦ ꯐꯔꯦ ꯉꯁꯥꯏꯗꯁꯨ ꯅꯣꯏ ꯑꯥ ꯉꯥꯁꯥꯏ ꯅꯣꯏ ꯗꯥꯅ ꯍꯥꯡꯕ ꯗꯨꯀꯥꯟ ꯑꯗꯥꯏꯗꯣ ꯅꯣꯏ ꯗꯥꯅ ꯏꯍꯦꯟ ꯍꯦꯟꯂꯦꯕ ꯃꯤ ꯆꯪꯕꯗꯣ ꯗꯨꯀꯥꯟꯁꯨ ꯌꯥꯝ ꯃꯔꯥꯡꯕꯨꯗꯤ ꯀꯥꯏꯗꯦ ꯑꯗꯨ ꯑꯣꯏꯔꯁꯨ ꯑꯗꯨꯅ ꯏꯍꯦꯟ ꯍꯦꯟꯂꯦꯕ ꯑꯇꯩ ꯗꯨꯀꯥꯟꯗꯨꯅ ꯍꯩꯕ ꯈꯣꯠꯄ ꯈꯔ ꯋꯥꯠꯂꯦꯕ ꯑꯗꯨꯅ ꯑꯩꯈꯣꯏꯁꯨ ꯅꯣꯏ ꯗꯨꯀꯥꯟꯗ ꯑꯗꯨꯝ ꯆꯪꯅꯤꯡꯕꯗꯣ ꯇꯧꯋꯦꯕ ꯍꯥꯡꯕꯨ ꯍꯥꯡꯉꯗꯤ ꯏꯃꯟꯅꯕꯤꯈꯩꯁꯨ ꯁ꯭ꯋꯥꯏ ꯑꯩꯅ ꯑꯅꯛꯄꯗꯁꯨ ꯃꯣꯏ ꯇꯧꯕ ꯈꯣꯠꯄꯁꯤꯡꯗꯣ ꯅꯣꯏ ꯁꯤ ꯗꯨꯀꯥꯟꯗꯣ ꯍꯥꯡꯗ꯭ꯔꯤꯕ ꯈꯣꯠꯇ꯭ꯔꯤꯕꯅ ꯑꯗꯨꯝ ꯍꯪ ꯂꯩꯕꯅꯦꯕ ꯑꯩꯉꯣꯟꯗ ꯑꯩꯁꯨ ꯑꯝꯇ ꯍꯥꯏꯕꯤ ꯇꯔꯦ ꯑꯈꯣꯏꯁꯨ ꯍꯥꯏꯗꯤ ꯆꯠꯂꯤꯁꯦ ꯑꯩꯈꯣꯏꯅ ꯀ꯭ꯂꯥꯁ ꯆꯠꯀꯥꯟꯗꯅꯤ ꯅꯣꯏ ꯗꯨꯀꯥꯟꯗꯣ ꯍꯥꯡꯉꯝꯗꯕꯒꯨꯝꯕ ꯇꯧꯋꯦꯕ ꯑꯗꯩ ꯑꯈꯣꯏ ꯀ꯭ꯂꯥꯁ ꯍꯜꯂꯛꯏꯁꯦ ꯊꯦꯡꯉꯦꯕ ꯑꯌꯥꯝꯕꯅ ꯑꯗꯨꯅ ꯍꯜꯂꯛ ꯁꯨꯃꯥꯏꯅ ꯇꯧꯀꯥꯟꯗ ꯁꯨꯡꯎ ꯊꯦꯡꯅꯗꯕꯗꯣ ꯑꯗꯥꯒꯤ ꯑꯈꯣꯏ ꯁꯨ ꯋꯥꯅ ꯍꯜꯂꯛꯑꯅꯤꯅ ꯂꯝꯕꯤ ꯁꯥꯏꯠꯀ ꯑꯝꯇ ꯌꯦꯡꯗꯦꯗꯨꯅꯤ ꯖꯔ ꯑꯗꯨꯝ ꯍꯜꯂꯛꯄꯗ
ꯎꯝ ꯇꯛꯕꯨꯗꯤ ꯃꯌꯥꯝꯅꯁꯨ ꯎꯕꯤꯕꯩꯅꯦ ꯍꯥꯏꯗꯤ ꯑ ꯄꯣꯠꯇꯣ ꯑꯈꯣꯏꯅ ꯌꯥꯝ ꯇ ꯇꯧꯅꯤꯡꯉꯥꯁꯨ ꯃꯌꯥꯝꯅ ꯅꯨꯡꯁꯤꯕꯤꯗꯔꯗꯤ ꯌꯥꯄꯣꯟꯇꯦꯕꯀꯣ
ꯎꯝ
ꯃꯌꯥꯝꯅꯁꯨ ꯅꯨꯡꯁꯤꯕꯤꯕꯩꯅꯤ ꯍꯥꯏꯇꯥꯔꯦ ꯍꯥꯏꯗꯤ ꯃꯌꯥꯝ ꯊꯕꯛ ꯇꯧꯔꯛꯄꯅꯤꯅ ꯃꯌꯥꯝ ꯌꯥꯅꯕ ꯆꯠꯂꯛꯄ ꯃꯤ ꯊꯦꯡꯅꯕ ꯑꯗꯒꯤ ꯁꯨꯝ ꯇꯧꯕꯗꯣ ꯑꯗꯨꯗꯩꯅꯦ ꯇꯧꯔꯗꯧꯅꯤ ꯄꯩꯁꯥ ꯄꯩꯁꯥ ꯀꯌꯥꯅꯣ ꯅꯪꯅꯥ ꯁꯠꯇꯣꯏꯅ
ꯄꯩꯁꯥꯗꯤ ꯌꯥꯝ ꯌꯥꯝ ꯁꯠꯇꯧ ꯅꯠꯇꯦ ꯑꯩ ꯍꯞꯆꯤꯟꯒꯦ ꯇꯧꯕ ꯑꯦꯀꯥꯎꯟꯗ
ꯑꯣ ꯍꯥꯞꯆꯟꯂꯣ ꯑꯗꯨꯁꯨ ꯌꯥꯏꯅꯤ ꯌꯥꯕꯅꯤ
ꯑꯗꯨꯕꯨꯗꯤ ꯈꯖꯤꯛ ꯈꯛꯇꯅꯤꯗ ꯈꯖꯤꯛ ꯈꯔꯥꯛꯀꯤ ꯋꯥꯔꯤꯅꯤ ꯌꯥꯝ ꯅꯠꯇꯦ ꯑꯩ ꯑꯦꯀꯥꯎꯟꯗꯣ ꯕꯦꯂꯦꯟꯁꯇꯣ ꯁꯇꯦꯕꯜ ꯑꯣꯏꯅꯅꯦ ꯍꯥꯏꯗꯤ ꯀꯝꯄꯜꯁꯔꯤ ꯂꯨꯄꯥ ꯂꯤꯁꯤꯡ ꯑꯍꯨꯝ ꯃꯔꯤꯗꯤ ꯊꯝꯃꯣ ꯍꯥꯏꯕꯅꯦꯗꯅ ꯑꯗꯨꯗꯣ ꯌꯥꯎꯗ꯭ꯔꯦꯕ ꯍꯟꯗꯛ ꯑꯇꯣꯞꯄꯗ ꯀꯥꯞꯊꯣꯛꯈꯤꯕꯒꯤ ꯑꯗꯣ ꯍꯦꯟꯅ ꯈꯤꯇꯪ ꯈꯤꯇꯪ ꯍꯦꯟꯅ ꯍꯥꯞꯀꯦ ꯀꯌꯥꯃꯨꯛꯅꯣꯗꯤ ꯐꯤꯛꯁꯇꯣ ꯈꯪꯗꯦ ꯍꯣꯔꯦꯟ ꯍꯥꯏꯗꯤ ꯋꯥꯈꯜ ꯇꯧꯔꯒ ꯀꯌꯥꯃꯨꯛ ꯍꯥꯞꯐꯗꯣꯏꯅꯣꯗꯣ ꯈꯜꯂꯒ ꯂꯥꯛꯑꯒꯦ ꯑꯗꯨꯒ ꯍꯥꯞꯆꯟꯒꯦ ꯇꯧꯕꯗꯤ
ꯍꯣꯏ ꯍꯣꯏ
ꯑꯗꯣ ꯅꯪꯗꯤ ꯅꯣꯏ ꯗꯥꯒꯤ ꯗꯨꯀꯥꯟꯗ ꯑꯗꯨꯝ ꯐꯝꯕ ꯌꯥꯎꯔꯗꯣꯏꯔꯣ ꯀꯃꯥꯏꯅ ꯇꯧꯔꯤꯅꯣ
ꯑꯩ ꯌꯥꯎꯔꯣꯏ ꯃꯥ ꯑꯩ ꯑꯗꯨꯝ ꯂꯩꯇꯦꯗ ꯑꯩꯗꯤ ꯃꯍꯨꯠ ꯁꯤꯟꯕ ꯈꯠꯇꯅꯦ ꯃꯥꯁꯨ ꯊꯕꯛ ꯆꯤꯟꯂꯛꯑꯀꯟꯗꯅꯦ ꯉꯥꯏꯍꯥꯛ ꯃꯇꯦꯡ ꯄꯥꯡꯕ ꯑꯗꯒꯤ ꯑꯗꯥ ꯑꯇꯣꯞꯄ ꯕꯦꯡꯀꯇ ꯆꯠꯈꯤꯕ ꯀꯥꯟꯗ ꯑꯗꯩ ꯃꯤꯒꯤ ꯊꯕꯛ ꯂꯥꯛꯑꯀꯥꯟꯗ ꯗꯨꯀꯥꯟꯗ ꯑꯩꯅ ꯉꯥꯏꯍꯛ ꯉꯥꯏꯍꯛ ꯂꯩꯍꯧꯕ ꯑꯗꯨꯃꯥꯏꯅ ꯇꯧꯕꯩ ꯋꯥꯅꯦ ꯌꯥꯝ ꯑꯗꯨꯝ ꯂꯩꯕ ꯅꯠꯇꯦꯗ
ꯑꯗꯨꯗꯤ ꯅꯪ ꯄꯩꯁꯥꯗꯤ ꯈꯔ ꯈꯔ ꯈꯥꯏꯕꯤꯕ꯭ꯔꯣ ꯅꯪ ꯐꯝꯃꯅꯤꯅ
ꯄꯩꯁꯥ ꯈꯥꯏꯕ ꯍꯥꯏꯁꯦ ꯎ ꯑꯩꯅ ꯂꯧꯅꯤꯡ ꯀꯥꯟꯗ ꯑꯗꯨꯝ ꯂꯧꯋꯦ ꯂꯧꯅꯤꯡ ꯂꯧꯅꯤꯡ ꯃꯉꯣꯟꯗ ꯍꯥꯏꯔꯒꯀꯣ ꯍꯥꯌꯦꯡ ꯊꯕꯛ ꯑꯗꯨ ꯁꯤꯖꯟꯅꯗꯣꯏꯅꯦ ꯄꯩꯁꯥ ꯄꯤꯔꯛ ꯑꯣ ꯃꯥꯖꯨ ꯍꯔꯥꯎ ꯍꯔꯥꯎ ꯄꯤꯔꯛꯑꯦ ꯍꯥꯏꯗꯤ ꯑꯣ ꯑꯗꯨꯝ ꯃꯇꯦꯡ ꯄꯥꯡꯅꯩ ꯍꯥꯏꯇꯥꯔꯦ ꯍꯥꯢꯕꯗꯤ ꯄꯩꯁꯥꯒꯤ ꯑꯣꯏꯅ ꯄꯩꯁꯥꯏ ꯑꯣꯏꯅ ꯐꯝꯕ ꯅꯠꯇꯦꯕ ꯁꯨꯝ ꯃꯣꯝ ꯊꯕꯛ ꯆꯤꯟꯅꯕꯅꯤ ꯑꯍꯣꯕ ꯑꯃ ꯃꯦꯟꯕ ꯍꯥꯏꯊꯥꯔꯦ ꯃꯥꯁꯨ ꯑꯗꯨꯝ ꯑꯩꯅ ꯀꯩꯅꯣꯝ ꯍꯥꯏꯕꯗ ꯑꯗꯨꯝ ꯇꯧꯕꯤꯅꯦ ꯇꯧꯔꯤꯅꯦ ꯍꯥꯏꯗꯤ ꯁꯨꯝ ꯀꯩ ꯍꯥꯏꯅꯤ ꯑꯥ ꯃꯥ ꯃꯅꯥꯎꯄꯥꯅꯤꯅ ꯇꯧꯗ ꯌꯥꯄꯣꯟꯇꯦꯅꯦ ꯚꯥꯏ
ꯎꯝ ꯑꯗꯨꯕꯨꯗꯤ ꯅꯪꯁꯨ ꯐꯝꯃꯤꯗꯅ ꯍꯥꯏꯗꯤ ꯅꯪ ꯀꯩꯅꯣꯝꯃ ꯇꯧꯅꯤꯡꯕꯗ ꯃꯇꯝ ꯃꯥꯡꯉ ꯆꯦ ꯌꯥꯎꯕꯤꯅꯀꯣ ꯅꯪꯉꯣꯟꯗ ꯈꯨꯠ ꯁꯥꯕꯨꯗꯤ ꯍꯩꯍꯧꯗꯣꯏꯅꯤ ꯁꯨꯝ ꯐꯝꯃꯒꯗ ꯑꯗꯨꯑꯣꯏꯔꯁꯨ ꯅꯪꯒꯤꯗꯤ ꯑꯗꯨ ꯂꯥꯏꯟꯖꯤ ꯅꯠꯇꯦ ꯑꯇꯣꯞꯄꯗ ꯆꯠꯆꯗꯣꯏꯅꯤꯗꯅ ꯑꯗꯨꯔꯣ ꯈꯔꯁꯨ ꯑꯗꯨꯝ ꯄꯤꯗꯣ ꯐꯩꯌꯦ ꯍꯥꯏꯗꯤ ꯁꯨꯡꯄꯤꯄꯤꯕꯤꯗꯕ ꯑꯣꯏꯔꯗꯤ ꯅꯪꯗꯣ ꯄꯩꯁꯥ ꯊꯣꯛꯇꯕꯅꯤꯅ ꯍꯧꯖꯤꯛꯇꯤ ꯏꯃꯥꯟꯅꯕꯝ ꯄꯨꯟꯕ ꯈꯣꯠꯄ ꯑꯗꯩꯗꯤ ꯐꯣꯟ ꯄꯩꯁꯥ ꯍꯥꯞꯄ ꯑꯣꯏꯔꯁꯨ ꯁꯤꯒꯨꯝꯕ ꯃꯌꯥꯝꯗꯣ ꯄꯩꯁꯥ ꯌꯥꯝ ꯆꯪꯉꯤꯅꯤꯗꯅ ꯀꯩꯅꯣꯝ ꯆꯥꯅꯤꯡꯕ ꯈꯣꯠꯄꯗ ꯑꯗꯣ ꯐꯥ ꯑꯣ ꯑꯣ ꯑꯗꯨꯗꯤ ꯅꯪ ꯄꯩꯁꯥ ꯌꯥꯝ ꯄꯥꯏꯔꯝꯃꯅꯤ
ꯎꯝ ꯑꯁ ꯄꯥꯏꯌꯦꯅꯦꯍꯦ ꯑꯥ ꯄꯤꯈꯥꯎꯁꯦ ꯁꯣꯜꯂꯦꯕꯀꯣ ꯈꯤꯇꯪ ꯀꯟꯅ ꯆꯠꯂꯗꯤ ꯖꯣ ꯖꯣ ꯇꯍꯧꯖꯠꯅꯤ ꯄꯩꯁꯥ
ꯑꯗꯨꯗꯤ ꯍꯣꯔꯦꯟꯅꯦ ꯑꯩꯅꯦ ꯄꯨꯡ ꯀꯩꯅꯣꯗꯣ ꯍꯧꯖꯤꯛꯇꯤ ꯃꯉꯥꯗꯁꯨ ꯅꯨꯃꯤꯠ ꯇꯥꯔꯦꯗꯅ ꯃꯉꯥ ꯃꯈꯥꯏ ꯁ꯭ꯋꯥꯏꯗꯔ ꯀꯩꯅꯣ ꯑꯩ ꯍꯣꯔꯦꯟ ꯂꯥꯛꯑꯒꯦ ꯅꯪꯕꯨꯗꯤ ꯅꯨꯡꯊꯤꯟꯗꯩ
ꯎꯝ ꯎꯝ